ꯑꯗ ꯑꯩꯗꯤ ꯎꯏ ꯎꯏꯔꯨꯔꯕꯅꯦ ꯍꯥꯏꯕ ꯍꯤꯗꯥꯛ ꯇꯞꯇꯅ ꯊꯛꯆꯜꯂꯒ
ꯎꯝ ꯍꯤꯗꯥꯛꯀꯤ ꯃꯌꯥꯏꯅ
ꯎꯝ ꯑꯗꯨꯅ ꯂꯣꯛ ꯈꯨꯕꯗꯣ ꯈꯔ ꯐꯔꯦ
ꯍꯣꯏ ꯀꯩꯅꯣ ꯇꯧꯔꯀꯥꯟꯗ ꯍꯤꯗꯥꯛ ꯍꯥꯟꯅꯒꯤꯗꯨꯗꯤ ꯀꯌꯥ ꯐꯠꯇꯕ꯭ꯔꯥ ꯅꯪ ꯃꯃꯥꯡꯗ ꯀꯩꯅꯣꯗꯒꯤ ꯂꯩꯕꯗꯣ ꯐꯥꯔꯝ ꯕꯖꯥꯔꯗꯒꯤ ꯂꯩ
ꯐꯕꯨꯗꯤ ꯐꯩ ꯑꯗꯨꯏꯁꯨ ꯑꯃꯨꯛ ꯍꯧꯖꯤꯛꯅ ꯑꯃꯨꯛ ꯒꯨꯂꯤ ꯑꯃ ꯄꯤꯔꯛꯏꯗꯅ ꯑꯗꯨꯗꯨꯒ ꯄꯥꯔꯒ ꯈꯅꯥꯎ ꯇꯦꯡꯕꯗꯨꯒꯤ ꯈꯔꯕꯨꯗꯤ ꯍꯦꯜꯂꯦ ꯐꯕꯁꯤꯅ
ꯑꯣ ꯈꯔ ꯍꯥꯎꯦꯡ ꯇꯦꯡꯕꯁꯨ ꯌꯥꯎꯕꯗꯣ ꯑꯗꯨꯅꯅꯦ ꯅꯪ ꯐꯔꯤꯗꯣ
ꯑꯁꯨꯕ ꯀꯥꯟꯗꯤ ꯃꯅꯨ ꯑꯩ ꯁꯤꯒꯦ ꯇꯧꯕꯦꯝ ꯑꯗꯨꯁꯨ ꯃꯤꯅꯤꯠ ꯀꯨꯟ ꯑꯃꯨꯛ ꯀꯔꯤꯝ ꯆꯥꯕ ꯌꯥꯔꯣꯏ ꯑꯗꯨ ꯍꯦꯛ ꯂꯣꯏꯔꯛꯄꯒ
ꯑꯗꯨꯝ ꯅꯆꯤꯟꯗ ꯀꯩꯅꯣ ꯇꯧꯗꯕ ꯎꯝ ꯀꯜꯂ ꯌꯥꯝꯅ ꯀꯔꯤꯝ ꯆꯥꯕ ꯌꯥꯗꯕꯤ
ꯎ ꯆꯥꯝꯊꯣꯛꯄꯁꯨ ꯌꯥꯗꯦ ꯑꯗꯨꯒꯤ ꯃꯍꯤꯗꯣ ꯑꯗꯨꯝ ꯌꯥ ꯃꯅꯨꯡꯁꯤ ꯊꯝꯗꯣꯏꯕ ꯍꯥꯏꯗꯤ ꯑꯣ ꯍꯧꯖꯤꯛ ꯑ ꯇꯦꯡꯊꯣꯛꯑꯒ ꯑꯣꯠꯊꯣꯛꯈ꯭ꯔꯅꯤ ꯑꯗꯨꯒꯤ ꯃꯅꯝ ꯀꯩꯀꯥꯗꯣ
ꯑꯥ ꯑꯥ ꯑꯥ ꯉꯍꯥꯛ ꯊꯝꯕ ꯃꯤꯅꯤꯠ ꯀꯨꯟꯃꯨꯛ ꯀꯩꯃꯣꯛ ꯑꯣ ꯑꯁ ꯅꯪ ꯑꯋꯥꯕ ꯑꯃꯅꯦ ꯍꯟꯗꯛꯀꯤ ꯃꯇꯥꯡꯁꯤꯗ ꯇꯧꯔꯤꯁꯦ ꯌꯥꯝ ꯊꯤꯅ ꯋꯥꯅ ꯈꯥꯡꯉꯦ ꯍꯤꯗꯥꯛ ꯍꯤꯗꯥꯛ ꯂꯩꯕꯗꯁꯨ ꯅꯪ ꯄꯩꯁꯥ ꯁꯦꯜ ꯐꯖꯅ ꯐꯖꯅ ꯆꯪꯉꯝꯃꯅꯤ ꯍꯟꯗꯛ
ꯎꯝ ꯆꯥꯡꯒꯂꯤ ꯀ
ꯑꯗꯨꯅꯦꯁꯦ ꯍꯥꯏꯗꯤ ꯀꯩꯅꯣꯕꯨ ꯂꯩꯕꯅꯦ ꯃꯍꯤꯕꯨ ꯂꯩꯕꯅꯦ ꯄꯪꯕꯨ ꯂꯩꯕꯅꯦ ꯇꯧꯕꯗ
ꯑꯁ ꯀꯥꯏꯗꯒꯤ ꯂꯣꯛ ꯑꯃꯨꯛ ꯊ ꯊꯣꯛꯉꯛꯄꯗꯣ ꯑꯗꯨ ꯗꯣꯛꯇꯔꯅ ꯏꯔꯛꯄ ꯍꯤꯗꯥꯛꯁꯤꯅꯗꯤ ꯑꯗꯨꯝ ꯐꯕꯖꯥꯔꯅꯦ
ꯃꯥꯅꯦ ꯃꯥꯅꯦ ꯍꯪꯉꯀꯥꯟꯗ ꯂꯩꯕꯗꯩꯗꯤ
ꯎꯝ
ꯐꯗꯤ ꯐꯩꯅꯤ ꯅꯪ ꯑꯗꯨ ꯀꯩꯅꯣ ꯇꯧꯋꯤꯗꯣ ꯑꯥꯗꯒꯤ ꯌꯦꯡꯉꯀꯥꯟꯗ ꯂꯩꯔꯤꯗ ꯑꯗꯨ ꯅꯠꯇ꯭ꯔꯗꯤ ꯑꯗꯨꯝ ꯈꯨꯔꯦ ꯑꯗꯨꯒ
ꯍꯧꯗꯣꯡꯁꯦ ꯀꯩꯅꯣ ꯃꯔꯨ ꯆꯤꯛꯑ ꯂꯩꯔꯦ ꯃꯁꯥꯒꯤꯔ ꯈꯪꯗꯦ
ꯍꯧꯗꯣꯛ
ꯎꯝ ꯑꯩꯈꯣꯏ ꯍꯧꯗꯣꯡ ꯃꯄꯤꯗꯣ ꯃꯆꯥ ꯃꯅꯥꯛꯇ ꯄꯨꯁꯟꯗꯣꯏ ꯇꯣꯏꯅꯦ ꯃꯣꯏ ꯑꯁꯣꯝꯗ ꯐꯔꯣ ꯀꯣꯃꯔ ꯃꯣ
ꯍꯈ꯭ꯔꯝꯅꯦ ꯍꯧꯖꯤꯛꯁꯦ ꯑꯃꯨꯛꯇꯨꯃꯤ ꯂꯩꯈ꯭ꯔꯕ꯭ꯔꯣꯅꯝ ꯇꯧꯔꯦ
ꯎꯝ ꯂꯩꯒ
ꯒ꯭ꯌꯥꯟ ꯇꯥꯅꯈ꯭ꯔꯦ ꯇꯨꯝꯅꯈ꯭ꯔꯕ꯭ꯔꯥ ꯀꯩꯅꯣ ꯂꯣꯏꯅ
ꯇꯨꯝꯅꯗꯦ ꯇꯨꯝꯅꯗꯦ
ꯇꯨꯡ ꯂꯥꯡꯗ ꯂꯥꯡꯉꯦ ꯀꯔꯤꯒꯤ ꯋꯥꯈꯜꯂꯣꯟꯅꯣ ꯈꯪꯗꯦ ꯑꯩꯗꯤ ꯑꯩ ꯍꯩꯔꯗꯦꯕ
ꯍꯣꯏ ꯒ꯭ꯌꯥꯟ ꯇꯥꯅ ꯂꯩꯔꯔꯤ ꯐꯩꯗꯅ
ꯍꯣꯏ ꯑꯗꯨꯗꯤ ꯃꯤꯅꯒ ꯀꯟꯅ ꯄꯥꯎ ꯇꯥꯔꯤꯉꯩ ꯇꯥꯏꯃꯤꯡꯗꯒ ꯂꯪꯈꯠꯂꯛꯑꯅꯤ
ꯎꯝ
ꯑꯗꯨꯗꯩ ꯑꯣꯏꯔꯦ ꯑꯩꯅ ꯍꯦꯛꯇ ꯏꯁꯤꯡ ꯏꯁꯤꯡ ꯑꯃ ꯂꯥꯛꯑꯅꯤ ꯌꯥꯝꯅ ꯁꯥꯎꯅꯤꯡꯉꯛꯇꯣꯏꯅꯦꯕ ꯍꯛꯇ ꯄꯥꯎ ꯇꯥꯛꯏꯉꯩ ꯃꯇꯝꯗ ꯅꯍꯟꯒꯗꯨ ꯑꯝꯇ ꯌꯦꯡꯉꯣꯗꯅ ꯆꯥꯛ ꯑꯩꯈꯣꯏ ꯆꯥꯛ ꯆꯥꯗꯔꯛꯏꯑꯕ ꯑꯗꯨꯝ ꯉꯥꯡꯉ ꯉꯥꯡꯉ ꯁꯧꯔꯒ ꯑꯗꯨꯝ ꯂꯩ ꯀꯔꯤ ꯀꯅꯥꯗꯕꯨ ꯅꯨꯡꯉꯥꯏꯇꯕ ꯐꯣꯡꯗꯣꯛꯄꯤꯔꯤꯅꯣ ꯀꯅꯥꯗꯕꯨ ꯃꯔꯧ ꯊꯝꯕꯤꯔꯤꯅꯣ ꯈꯪꯗꯦ ꯐꯨꯅꯈꯤꯗꯤ ꯃꯣꯏ ꯃꯁꯦ ꯐꯨꯅꯔꯣ ꯐꯨꯗꯠꯅꯔꯣ
ꯀꯣ
ꯌꯥꯔꯦ ꯑꯗꯨꯒ ꯑꯗꯨꯝ ꯂꯣꯏꯁꯤꯟꯅꯈ꯭ꯔꯣ ꯑꯗꯨꯝ ꯉꯥꯡꯍꯜꯂ ꯊꯝꯅꯦꯕ ꯀꯩꯅꯣꯁꯨ ꯃꯥꯏ ꯅꯨꯨꯄꯤꯁꯨ ꯌꯥꯅꯤꯡꯗꯦ
ꯎꯝ
ꯅꯪ ꯂꯥꯛꯇ꯭ꯔꯤꯗꯅ ꯑꯗꯨ ꯅꯨꯃꯤꯠꯇꯣ ꯅꯪ ꯀꯩꯅꯣ ꯅ ꯀꯩꯅꯣ ꯌꯧꯔꯛꯄꯗ ꯉꯥꯏꯔꯦ ꯍꯥꯏꯕ
ꯑꯥ ꯑꯥ ꯑꯣ ꯀꯩꯅꯣ ꯑꯩꯩꯅꯍ ꯆꯠꯂꯨꯏ ꯍꯥꯏꯕꯗꯣ
ꯑꯥ ꯑ ꯑꯥ ꯆꯠꯂꯨꯕꯗꯣ ꯑꯗꯨꯗꯒꯤ ꯍꯜꯂꯛꯄꯗ ꯅꯪ ꯌꯥꯎꯔꯛꯇ꯭ꯔꯤꯉꯩꯗꯅꯤꯅꯦ ꯎꯁ ꯀꯟ ꯀꯟ ꯂꯥꯎꯈꯠ
ꯑꯣ ꯑꯣ ꯑꯣ ꯑꯣ ꯑꯣ ꯃꯅꯨꯡꯕꯤꯗ ꯉꯥꯡꯉꯦ ꯍꯥꯏꯕꯅꯤ
ꯍꯣꯏ ꯍꯣꯏ ꯅꯣ ꯃꯥꯅ ꯆꯩꯈꯤꯕꯅꯦꯕ ꯈꯪꯕ꯭ꯔꯥ ꯏꯟꯗꫭꯝ ꯆꯥ ꯀꯩꯒꯤ ꯉꯥꯡꯉꯅꯣ ꯑꯗꯨꯃꯥꯏꯅ ꯑꯍꯥꯟꯗ ꯀꯥꯏꯅ ꯈꯪꯕ꯭ꯔꯥ ꯑꯗꯨꯃꯥꯏꯅ ꯉꯥꯡꯏꯗꫭ ꯀꯩꯒꯤꯅꯣ ꯁꯨꯃꯥꯏꯅ ꯍꯥꯏꯒ ꯍꯥꯏꯈꯤꯕꯅꯦꯕ ꯑꯩꯈꯣꯏꯗꯤ ꯀꯩꯝ ꯈꯪꯗ꯭ꯔꯕ ꯅꯪ ꯂꯩꯕ ꯅꯠꯇꯕꯅꯤꯅ ꯍꯪꯕꯁꯨ
ꯍꯣꯏ ꯑꯩꯁꯨ ꯈꯪꯗꯦ ꯑꯗꯨ ꯍꯥꯏ
ꯍꯣꯏ ꯀꯩ ꯀꯔꯤꯅꯣ ꯈꯪꯗꯦ ꯀꯟ ꯀꯟ ꯂꯧꯍꯠ ꯂꯧꯍꯠ ꯉꯥꯡꯉꯦ ꯑꯗꯨꯒ ꯅꯨꯡꯗꯥꯡꯗ ꯑꯃꯨꯛ ꯃꯥꯏ ꯅꯨꯄꯥꯅ ꯀꯞꯅꯤꯡꯖꯥꯠꯅꯤ ꯃꯣꯏꯒꯤ ꯀꯩꯅꯣ ꯇꯥꯅ ꯍꯣꯠꯅꯕꯗ ꯑꯩꯈꯣꯏꯗꯤ ꯃꯣꯏꯒꯤꯗꯃꯛꯇ ꯍꯤꯡꯕ ꯇꯥꯔꯦ ꯃꯣꯏ ꯑꯋꯥ ꯅꯨꯡꯉꯥꯏ ꯒꯤꯗꯃꯛꯇ ꯑꯩꯈꯣꯏꯒꯤꯒ ꯅꯠꯇꯔꯦ
ꯍꯥꯥ
ꯑꯩꯈꯣꯏ ꯑꯩꯈꯣꯏꯒꯤ ꯍꯤꯡꯕꯒ ꯅꯠꯆꯗ꯭ꯔꯦꯕ ꯃꯣꯏ ꯑꯋꯥ ꯅꯨꯡꯉꯥꯏ ꯃꯣꯏꯁꯨꯝ ꯃꯣꯏ ꯑꯃꯨꯃꯨꯛ ꯑꯗꯨꯃꯥꯏꯅ ꯇꯧꯔꯛꯄꯗ ꯃꯤ ꯑꯅꯥꯕ ꯂꯩꯔꯗꯤ ꯊꯛꯀꯠꯂ ꯁꯤꯈꯤꯗꯣꯏꯅꯤ ꯈꯪꯕ꯭ꯔꯥ
ꯑꯦ ꯏꯕꯦꯝꯃ ꯈꯟꯅꯔꯛꯄꯅꯦ ꯊꯥꯡ ꯇꯦꯟ ꯄꯥꯏꯅꯔꯛꯄꯁꯤꯅꯦ ꯑꯩꯅ ꯌꯥꯝ ꯀꯤꯁꯤ ꯃꯣꯏꯒꯤ ꯑꯃꯨꯃꯨꯛ ꯇꯧꯋꯦꯕ ꯈꯪꯉꯕ ꯍꯥꯏꯗꯤ ꯑꯩꯈꯣꯏꯁꯨ ꯂꯩꯃꯤꯅꯩ ꯍꯣꯏ ꯈꯥꯝꯕꯨꯗꯤ ꯈꯥꯝꯃꯤ ꯈꯥꯝꯕ ꯆꯪꯕꯗ ꯀꯅꯥꯅ ꯇꯝ ꯉꯝꯕ ꯑꯩꯈꯣꯏꯗ ꯑꯣꯏꯅ ꯀꯩꯅꯣ ꯇꯧꯔꯛꯑꯗꯤ ꯑꯗꯨꯅ ꯑꯩꯈꯣꯏ ꯀꯩꯁꯨ ꯆꯪꯗꯦ ꯑꯗꯨꯃꯥꯏꯅ ꯇꯧꯔꯗꯤ ꯆꯤꯟꯅ ꯍꯥꯏꯕꯩ ꯋꯥꯅꯤ
ꯍꯣꯏ ꯍꯣꯏ ꯍꯣꯏ ꯀꯅꯥ ꯈꯪꯅꯤ ꯂꯪꯉꯛꯑꯗꯤ ꯑꯃꯨꯛ ꯀꯤꯖ ꯀꯤꯖꯗ꯭ꯔꯣ ꯃꯤ ꯇꯝ ꯉꯝꯄꯣꯟꯇꯦ ꯑ ꯏꯍꯦ ꯊꯣꯛ ꯊꯣꯛ ꯀꯩꯅꯣ ꯇꯧꯈ꯭ꯔꯗꯤ ꯂꯩꯇ꯭ꯔꯗꯤ ꯏꯁ ꯂꯣꯏꯔꯦ ꯏꯁꯥ ꯃꯥꯡꯖꯔꯦꯅꯦ ꯑꯗꯨꯝ ꯑꯗꯨꯅꯍꯦꯟꯅꯥ ꯇꯟꯖꯈ꯭ꯔꯦ ꯑꯗꯨꯅꯦ ꯂꯥꯞꯅ ꯑꯣꯏꯅ ꯆꯤꯟꯅ ꯈꯥꯝꯕ ꯁꯤꯅ ꯐꯔꯦ ꯈꯣꯏ ꯈꯥꯝꯕ ꯌꯥꯕ ꯈꯥꯝꯃꯛꯑꯝꯅꯦ ꯃꯣꯏꯁꯤꯗꯤ ꯃꯣꯏꯒꯤ ꯃꯤꯅ ꯈꯥꯝꯃꯥꯒꯁꯨ ꯍꯦꯟꯖꯤꯟꯕꯅꯦ ꯌꯥꯝ
ꯍꯣꯏ
ꯇꯧꯕꯅꯦ ꯈꯥꯝꯕ ꯌꯥꯔꯦ ꯀꯥꯏꯅꯀꯣ ꯍꯦꯛꯇ ꯀꯩꯅꯣꯝꯃ ꯇꯧꯕꯅꯦ ꯀꯣꯛ ꯑꯃꯗ ꯑꯁ ꯍꯥꯏ
ꯊꯕꯛ ꯇꯧꯅꯤꯡꯗ꯭ꯔꯣ ꯍꯧꯖꯤꯛꯀꯥꯟ
ꯇꯧꯅꯤꯡꯉꯦ ꯏꯕꯦꯝꯃ
ꯑꯗꯨꯅꯦꯁꯦ ꯃꯤ ꯏꯃꯥꯟꯅꯕꯤꯁꯤꯡꯅ ꯑꯣꯐꯤꯁꯥꯔ ꯑꯣꯏ ꯑꯣꯏꯅꯈꯔꯦ
ꯎꯝ ꯑꯗꯨ ꯅꯠꯇꯦ ꯏꯕꯦꯝꯃ ꯑꯩꯈꯣꯏ ꯂꯩꯀꯥꯏꯗ ꯑꯃꯒ ꯍꯦꯛ ꯍꯦꯛ ꯗꯨꯀꯥꯟꯗ ꯐꯝꯃ ꯂꯩꯗꯅ
ꯎꯝ ꯎꯝ ꯑꯅꯣꯞ ꯎꯞꯄꯤꯗꯣ
ꯎꯝ ꯑꯩ ꯄꯦꯜꯂꯦ ꯑꯗꯨ ꯎꯅꯤ ꯈꯟꯕꯗ
ꯃꯃꯥꯁꯨ ꯃꯔꯨ ꯑꯣꯏꯅ ꯃꯥꯗꯔꯗꯨ ꯃꯣꯏꯒꯤ ꯀꯩꯅꯣꯗꯨꯅꯤ ꯑꯃꯨꯛ ꯏꯃꯥꯗꯨꯅꯤ ꯃꯣꯏ ꯏꯃꯥꯗꯨꯅ ꯍꯦꯟꯅ ꯇꯟꯖꯈꯔꯦ ꯃꯤꯌ ꯀꯩꯅꯣ ꯑꯣꯏ ꯀꯔꯤ ꯑꯣꯏ ꯃꯤꯋꯥ ꯑꯣꯏ ꯀꯔꯤ ꯑꯣꯏ
ꯎꯝ ꯑꯗꯨꯝ ꯊꯣꯛꯂꯩ ꯍꯥꯏꯕ ꯉꯁꯥꯏꯁꯨ ꯑꯩꯅ ꯊꯣꯛꯄꯩꯗꯨꯗꯁꯨꯅꯦ
ꯅꯪ ꯊꯣꯛꯎꯕ꯭ꯔꯣ ꯉꯁꯤ
ꯑꯜꯂꯨ ꯂꯩꯕ ꯊꯣꯛꯎꯏꯕ ꯌꯦꯟꯁꯥꯡ ꯊꯣꯡꯕꯩ
ꯎꯝ
ꯑꯗꯨꯗꯁꯨ ꯑꯃꯨꯛ ꯐꯝ ꯂꯩꯔꯝꯃꯦꯅꯦ ꯃꯥꯈꯛꯇꯪ ꯃꯃꯥꯗꯨ ꯈꯛꯇꯪ
ꯎꯝ ꯎꯝ ꯅꯨꯡꯇꯤꯒꯤ ꯐꯝꯕ꯭ꯔꯥ ꯈꯪꯗꯦ ꯑꯗꯨꯗ
ꯇꯦꯕ ꯆꯥꯛ ꯌꯦꯟꯁꯥꯡꯒꯥ ꯊꯣꯡꯕꯗ ꯃꯣꯏ ꯁꯪꯕ꯭ꯔꯥ ꯈꯪꯗꯦ ꯍꯥꯏꯕ ꯑꯩꯈꯣꯏꯐꯥꯎ ꯁꯪꯗꯦ ꯍꯥꯏꯕ ꯂꯩꯁꯥꯕꯤ ꯑꯩꯈꯣꯏꯐꯥꯎ ꯁꯪꯗꯦ ꯃꯧ ꯃꯣꯏꯗꯤ ꯁꯪ꯭ꯕ꯭ꯔꯥ ꯈꯪꯗꯦ
ꯑ ꯍꯣꯏ ꯑꯩꯁꯨ ꯍꯥꯏꯅꯤꯡꯉꯤꯁꯦ ꯑꯗꯨꯅꯦ ꯈꯪꯕ꯭ꯔꯥ ꯑꯩꯈꯣꯏꯕꯨꯛꯇꯥ ꯁꯨꯛꯌꯥꯝ ꯌꯦꯡꯉꯣꯅꯦ ꯑꯩ ꯍꯧꯖꯤꯛ ꯊꯕꯛ ꯀꯩꯅꯣ ꯇꯧꯔꯤ ꯍꯥꯏꯕ ꯂꯣꯏꯁꯤꯜꯂꯛꯄ ꯀꯨꯏꯗ꯭ꯔꯤ ꯍꯥꯏꯕ
ꯎꯝ
ꯑꯗꯨꯕꯨ ꯑꯗꯨꯕꯨꯛꯗ ꯑꯗꯨꯝ ꯂꯩꯌꯦꯕ ꯃꯣꯏꯗꯤ ꯀꯔꯤ ꯃꯌꯨꯝꯗ ꯊꯕꯛ ꯀꯥ ꯑꯝꯇ ꯁꯨꯅꯤꯡꯉꯥꯏ ꯂꯩ
ꯏꯁ ꯏꯕꯦꯝꯃꯥ ꯉꯁꯥꯏ ꯂꯤꯂꯥ ꯑꯃꯁꯨ ꯌꯦꯡꯉ ꯂꯥꯛꯑꯦ ꯑꯩꯗꯤ
ꯀꯔꯤ ꯂꯤꯂꯥ
ꯗꯨꯀꯥꯟꯗ ꯍꯦꯛ ꯍꯦꯛ ꯁꯪꯉꯒ ꯂꯩꯕ ꯅꯨꯄꯥꯗꯣ ꯈꯪꯉꯤꯗꯅ
ꯈꯪꯉꯦ ꯈꯪꯉꯦ ꯈꯪꯉꯦ
ꯏꯟꯁꯥꯡꯒ ꯂꯧꯍꯧꯅ ꯄꯤꯔꯝꯃꯤꯕ
ꯃꯥꯅ
ꯍꯣꯏ ꯄꯥꯀꯣꯔꯥ ꯂꯩ ꯆꯠꯂꯨꯕ ꯖꯥꯠꯅꯦ
ꯑꯣ ꯅꯨꯄꯤꯗꯨꯗ ꯄꯤꯔꯃꯤꯕ
ꯍꯣꯏ ꯑꯗꯣ ꯃꯤ ꯀꯅꯥꯝꯕꯨꯗꯤ ꯈꯪꯍꯧꯗꯦ ꯁꯤ ꯋꯥꯁꯦ ꯍꯦꯛ ꯈꯪꯉꯛꯄꯗ ꯑꯩꯉꯣꯟꯗꯒꯤꯅꯦꯕꯨꯗꯤ ꯑꯗꯨꯝ ꯈꯪꯅꯤ
ꯃꯣꯏꯗꯤ ꯑꯗꯨꯗꯤ ꯍꯦꯟ ꯍꯦꯟꯕ ꯉꯥꯛꯇ ꯇꯧꯔꯣ ꯑꯗꯨꯕꯨ ꯑꯗꯨꯗꯤ ꯀꯩ ꯑꯥ ꯍꯣꯏ ꯑꯗꯨꯕꯨꯗꯤ ꯅꯪ ꯅꯪꯅ ꯊꯦꯡꯅꯍꯧꯕꯅꯤꯅ ꯑꯗꯨꯒꯨꯝꯕꯗꯣ ꯀꯅꯥꯝ ꯇꯝꯅꯤꯡꯉꯥꯏ ꯂꯩꯇꯦꯗ ꯑꯩꯈꯣꯏꯒ ꯃꯣꯏꯒꯁꯨ ꯍꯥꯏꯗꯤ ꯀꯩꯁꯨ ꯍꯦꯟꯅ ꯀꯩꯅꯣ ꯇꯧꯅꯗ꯭ꯔꯦꯗꯅ ꯍꯧꯖꯤꯛꯇꯤ
ꯎꯝ
ꯇꯧꯕꯅꯤ ꯇꯧꯕꯅꯤ ꯐꯤ ꯑꯃ ꯑꯗꯨꯝ ꯉꯥ ꯆꯥꯛ ꯂꯩꯕ ꯈꯣꯠꯄ ꯑꯗꯨꯗꯒꯤ ꯏꯁ ꯃꯥꯏ ꯅꯨꯄꯤꯗ ꯃꯥꯏ ꯅꯨꯄꯤ ꯇꯥꯏꯞꯇ ꯇꯧꯕꯅꯦꯕꯦꯝꯕ ꯈꯥꯎꯕ꯭ꯔꯥꯦꯟꯟ ꯍꯦꯟꯖꯤꯟꯕꯅꯦ ꯌꯥꯝ ꯉꯥꯎꯕ꯭ꯔꯥ ꯃꯥꯅ ꯍꯥꯏꯗꯤ ꯍꯣꯏ ꯗꯨꯀꯥꯟꯗꯒ ꯐꯝꯃꯝꯕꯁꯦ ꯃꯅꯥꯛꯇ ꯑꯗꯨꯝ ꯐꯝꯖꯤꯜꯂꯒꯁꯨ ꯁꯨ ꯁ ꯂꯩꯩꯔꯀꯥꯟꯗ ꯇꯧꯕꯅꯦ ꯌꯥꯝ ꯍꯩꯅꯗꯕꯅꯤ ꯈꯕ꯭ꯔꯥ ꯑꯗꯒꯤ ꯃꯤ ꯑꯩꯈꯣꯏ ꯑꯩꯈꯣꯏ ꯆꯦꯂ ꯁꯥꯕꯤꯅꯔꯤ ꯑꯗꯒꯤ ꯑꯉꯥꯡꯅꯤ ꯃꯤ ꯃꯤꯇꯣꯞꯅꯤꯗꯅ ꯈꯤꯇꯪ ꯈꯧꯒꯥꯛ ꯅꯥꯏꯕꯗꯣ ꯇꯧꯗꯕꯅꯦ ꯍꯦꯛꯇ ꯁ ꯑꯇꯩ ꯃꯅꯥꯎꯒꯤ ꯇꯥꯏꯞꯇꯒꯀꯣ ꯇꯧꯕꯅꯦ ꯍꯥꯏꯕ ꯍꯩꯅꯗꯦ ꯍꯥꯏꯕ ꯑꯗꯨꯒꯨꯝꯕꯗꯣ ꯑꯩꯗꯤ ꯌꯥꯝꯅ ꯂꯦꯝꯖꯗꯕ ꯊꯕꯛꯇꯣ ꯇꯧꯋꯦ ꯍꯥꯏꯕ ꯃꯣꯏꯁꯦ
ꯑꯁ ꯍꯥꯏ ꯅꯣꯡꯁꯦ ꯑꯃꯨꯛ ꯇꯥꯈꯠꯂꯛꯑꯦꯅꯦ
ꯇꯥꯔꯛꯑꯦ ꯇꯜꯂꯦ ꯅꯣꯡꯁꯤꯅ ꯃꯣꯏ ꯁꯤꯔꯕꯣꯟ ꯂꯥꯏ ꯍꯔꯥꯎꯋꯦ ꯍꯥꯏꯕꯅꯤ ꯑꯗꯨꯏ
ꯑꯪ ꯑꯪ ꯑꯪ ꯇꯧꯔꯅꯤ ꯈꯪꯉꯕ ꯑꯗꯨꯝ ꯍꯥꯏꯅꯕꯤꯗꯣ ꯃꯃꯥꯡꯉꯩꯒꯤ
ꯎꯝ ꯑꯩꯗꯤ ꯉꯔꯥꯡ ꯍꯧꯕ ꯅꯨꯃꯤꯠ ꯑꯣꯏ ꯃꯥꯜꯂꯦ
ꯑꯥ ꯑꯥ ꯑꯥ
ꯉꯔꯥꯡꯗꯒꯤꯪ ꯑꯗꯨꯃꯥꯏꯅ ꯍꯥꯏꯌꯦ ꯑꯩꯈꯣꯏ ꯆꯤꯆ ꯃꯆꯥ ꯅꯨꯨꯄꯤꯅ ꯅꯪ ꯍꯌꯦꯡ ꯀꯩꯅꯣ ꯇꯧꯗꯣꯏꯔꯥ ꯁꯪꯗꯣꯏꯔꯥ
ꯀꯩꯗꯧꯉꯩꯅꯣ
ꯍꯌꯦꯡ ꯍꯌꯦꯡ
ꯁꯪꯅꯤ ꯁꯪꯅꯤ
ꯍꯌꯦꯡ ꯍꯌꯦꯡ ꯑꯣꯏꯅ ꯄꯤꯔꯨꯔꯁꯦ ꯀꯩꯅꯣꯗꯣ ꯁꯥ ꯃꯔꫭꯏꯗꯣ ꯍꯥꯏꯗꯤ ꯉꯁꯤꯗꯤ ꯅꯣꯡ ꯆꯨꯕꯅꯤꯅ ꯑꯩ ꯇꯜꯂꯦ ꯅꯍꯥꯟꯃꯨꯛꯀꯤꯗꯣ ꯀꯛꯐꯩꯗꯣ
ꯎ ꯀꯈꯩꯒꯣ ꯂꯣꯏꯅ ꯆꯤꯛꯛꯇꯅꯦꯕ ꯌꯥꯝꯃ ꯏꯒ ꯂꯣꯏ ꯁꯨꯝꯈ꯭ꯔꯅꯤ
ꯇꯜꯂꯦ ꯑꯩ ꯍꯧꯖꯤꯛꯄꯨ ꯐꯠꯇꯔꯤ ꯍꯥꯏꯕ ꯀꯩꯅꯣ ꯇꯧꯔꯒ ꯑꯩ ꯑꯗꯨꯝ ꯍꫭꯠꯇꯠꯄꯒꯤ
ꯂꯩꯔꯦ ꯍꯥꯏꯕ ꯃꯄꯥꯗꯣ ꯅꯍꯒꯤ ꯈꯨꯗꯥꯡ ꯈꯨꯠꯇ ꯆꯤꯛꯄꯗꯣ
ꯃꯥꯅꯤ
ꯉꯝꯖꯔꯔꯣꯏ ꯆꯪꯕꯒ ꯍꯌꯦꯡ ꯑꯣꯏꯅ ꯐꯖꯅ ꯆꯠꯂꯁꯦ ꯁꯥꯏꯍꯦ ꯑꯩꯈꯣꯏꯒꯤ ꯂꯩꯀꯥꯏꯒꯤ ꯗꯨꯀꯥꯟꯒꯤ ꯑꯃ ꯑꯥ ꯕꯦꯖꯥꯔꯁꯤꯁꯨ ꯑꯩꯅ ꯁꯥꯎꯅꯤꯡꯕ ꯑꯃ ꯂꯩꯔꯕꯅꯤ ꯉꯁꯤ
ꯀꯩꯗꯧꯔꯤꯅꯣ
ꯀ꯭ꯋꯥ ꯂꯩꯕ ꯆꯠꯂꯒ ꯀ꯭ꯋꯥ ꯐꯖꯅ ꯇꯄꯛꯇꯕꯒꯤ ꯋꯥꯈꯨꯜ ꯄꯤꯕꯁꯨ ꯀꯥꯞꯄꯟꯕ ꯑꯗꯨꯒ
ꯎꯝ ꯑꯦ ꯑꯁꯤꯁꯨ ꯆꯒꯣꯜ ꯀꯣꯝꯕꯅꯦ
ꯍꯥꯥ
ꯈꯣꯝꯕꯅꯦꯕ ꯑꯁꯤꯁꯨ ꯊꯣꯛ ꯑꯃ ꯇꯧꯔꯛꯄꯅꯦ ꯃꯥꯒꯤ ꯐꯗꯤ ꯐꯔꯒ ꯫
ꯍꯣꯏ ꯍꯣꯏ ꯍꯣꯏ ꯍꯣꯏ ꯑꯃꯨꯛ ꯑꯃꯨꯛꯀꯣ ꯂꯩꯈꯠꯄꯒꯤ ꯇꯥꯏꯞꯇ ꯇꯧꯔꯛꯑꯦꯕ ꯉꯔꯥꯡ ꯑꯃꯨꯛ ꯈꯔ ꯐꯖꯅ ꯀꯩꯅꯣ ꯇꯧꯔꯛꯑꯦꯕꯀꯣ ꯫ ꯇꯕꯛꯄ ꯉꯁꯤꯅ ꯑꯃꯨꯛ ꯄꯨꯔꯥ ꯀꯩꯅꯣ ꯕꯣꯁꯇ ꯄꯤꯖꯕꯩ ꯇꯥꯏꯞꯇ ꯫
ꯎꯝ
ꯑꯉꯥꯎꯕꯗ ꯄꯤꯖꯕꯒꯤ ꯇꯥꯏꯞꯇꯅꯤꯀꯣ ꯄꯤꯔꯛꯏꯁꯦ ꯈꯪꯉꯕ꯭ꯔꯥ ꯍꯦꯛꯇ ꯫ ꯈꯪꯗꯦꯁꯦ ꯑꯩꯗꯤ ꯑꯩꯗꯤ ꯏꯁꯥꯁꯦ ꯁꯥꯎꯅꯤꯡꯕꯅꯁꯨ ꯂꯣꯏꯔꯕ ꯅꯣꯏꯗ ꯂꯥꯛꯇ꯭ꯔꯤꯉꯩꯒꯤꯗꯣ ꯫ ꯉꯁꯥꯏ ꯉꯁꯥꯏꯀꯣ ꯍꯥꯏꯕꯗꯨꯗ ꯇꯦꯟꯁꯟꯁꯦ ꯋꯥꯡꯉ ꯀꯩꯅꯣ ꯇꯧꯔꯃꯤ ꯀꯣꯛꯁꯦ ꯂꯩꯈꯠꯂꯛꯑꯕꯅꯤꯀꯣ ꯑꯩꯗꯤ ꯈꯪꯉꯕ꯭ꯔꯥ ꯁꯥꯎꯅꯤꯡꯕ ꯍꯦꯟꯃꯟꯕꯒꯦ ꯫
ꯎꯝ
ꯑꯗꯨꯕꯨ ꯑꯩ ꯐꯥꯊꯔ ꯏꯇꯣꯝꯇ ꯈꯪꯉꯕ꯭ꯔꯥ ꯑꯩ ꯁꯤ ꯀꯩꯅꯣ ꯇꯧꯔꯀꯥꯟꯗ ꯌꯨꯝꯒꯤ ꯊꯕꯛ ꯑꯣꯏꯔꯁꯨ ꯃꯌꯥꯝ ꯂꯣꯏꯁꯤꯟꯗꯕ ꯌꯥꯗꯦ ꯈꯜꯂꯒ ꯫
ꯎꯝ
ꯇꯨꯃꯤꯟꯅ ꯑꯗꯨꯝ ꯂꯩꯔꯦ ꯑꯗꯨꯒ ꯁꯥꯎ ꯁꯥꯎꯅꯤꯡꯉꯕꯅꯦ ꯃꯥ ꯍꯥꯏꯗꯤ ꯍꯥꯏꯗꯣꯏꯅꯦ ꯅꯣꯡꯃ ꯑꯩꯅ ꯫ ꯁꯣꯏꯗ꯭ꯔꯕꯅꯦ ꯍꯥꯏꯗꯤ ꯄꯩꯁꯥꯅ ꯂꯩꯕ ꯄꯣꯠꯅꯦ ꯍꯥꯏꯕ ꯈꯤꯇꯪꯑꯣꯏꯁꯨ ꯫ ꯐꯖꯅ ꯀꯩꯅꯣ ꯇꯧꯔꯛꯎꯗꯅ ꯐ꯭ꯔꯤꯗ ꯂꯧꯕ ꯑꯥ ꯀꯩꯅꯣꯒ ꯇꯧꯔꯀꯥꯟꯗꯒ ꯄꯥꯛꯂꯧ ꯂꯧꯔ ꯄꯪꯆꯥ ꯆꯥꯕꯒꯤ ꯀꯞꯇꯒ ꯈꯟꯕ꯭ꯔꯣ ꯈꯪꯗꯦ
ꯑꯗꯨꯅꯦ ꯌꯥꯝ ꯇꯜꯂꯤꯁꯦ
ꯑꯗꯨꯗ ꯑꯗꯨꯗ ꯃꯉꯣꯟꯗꯒꯤ ꯄꯣꯠ ꯂꯧꯗ꯭ꯔꯕ ꯑꯗꯨꯝ ꯀꯣꯆꯤ ꯀꯣꯠꯂꯥꯡ ꯈꯣꯠꯂꯒ ꯑꯗꯨꯝ ꯉꯥꯡꯕꯅꯤ ꯏꯕꯦꯝꯃ ꯫
ꯎꯝ ꯑꯗꯨꯗꯒꯤ ꯍꯧꯖꯤꯛꯀꯤ ꯑꯗꯨ ꯅꯠꯇꯕ ꯍꯧꯖꯤꯛꯀꯤ ꯄꯩꯁꯥ ꯄꯥꯏꯕꯁꯤꯡꯒꯤ ꯃꯣꯏ ꯗꯨꯀꯥꯟꯁꯤꯁꯨ ꯫
ꯑꯪ ꯑꯪ ꯑꯪ ꯇꯧꯕꯅꯤ ꯏꯕꯦꯝꯃ ꯀꯣꯆꯤ ꯀꯣꯆꯤ ꯉꯥꯛꯇꯅꯦ ꯃꯣꯏꯗꯤ ꯀꯣꯆꯤ ꯃꯌꯥꯝꯁꯤꯅ ꯑꯩꯈꯣꯏꯗꯤ ꯫ ꯑꯣ ꯁꯤ ꯄꯟꯗꯅ ꯍꯣꯠꯅꯕꯗ ꯁꯤ ꯇꯞ ꯇꯞ ꯆꯠꯂꯤꯅꯤ ꯫
ꯃꯥꯅꯤ
ꯑꯗꯨꯅꯦ ꯄꯩꯁꯥ ꯄꯥꯏꯕꯒꯤ ꯗꯨꯀꯥꯟꯁꯤꯁꯨ ꯏꯕꯦꯝꯃ ꯄꯩꯁꯥ ꯄꯥꯏꯕ ꯃꯁꯦꯝ ꯃꯣꯏ ꯃꯁꯦꯝ ꯌꯥꯅꯔꯤꯅꯦ ꯍꯧꯖꯤꯛꯐꯥꯎꯀꯤꯗꯤ ꯫
ꯏꯁ ꯀꯔꯤꯅꯣ ꯍꯥꯏ ꯍꯥꯏꯗꯅ ꯁꯨꯡꯗꯣꯛ ꯊꯣꯛꯂꯛꯇꯕꯤ ꯅꯨꯄꯤꯗꯨꯅꯕꯨ ꯍꯦꯟꯅ ꯐꯈ꯭ꯔꯦꯅꯦ ꯫
ꯍꯣꯏꯅꯦ ꯑꯪ ꯑꯗꯨꯅꯕꯨ ꯍꯦꯟꯅ ꯐꯈꯔꯦ ꯑꯥ ꯃꯤ ꯃꯤ ꯃꯌꯥꯝ ꯍꯥꯏꯅꯩꯌꯦ ꯑꯗꯨꯅꯕꯨ ꯍꯦꯟꯅ ꯐꯈ꯭ꯔꯦ ꯍꯥꯏꯅꯈꯪꯕꯔꯥ ꯫
ꯍꯥꯏꯗꯤ ꯃꯤ ꯋꯥꯁꯨ ꯉꯥꯡꯅꯗ꯭ꯔꯦꯗꯅ
ꯑꯗꯨꯅꯁꯦ ꯫
ꯃꯤꯋꯥꯁꯨ ꯉꯥꯡꯅꯗꯔꯦ ꯑꯗꯨꯗꯤ ꯒ꯭ꯌꯥꯟꯁꯨ ꯇꯥꯔꯦ ꯗꯅ ꯃꯌꯨꯝꯗ ꯑꯗꯨꯝ ꯊꯕꯛ ꯇꯧꯔ ꯂꯩꯕꯗꯨꯅ ꯑꯩꯈꯣꯏꯅꯁꯨ ꯀꯔꯤꯝ ꯍꯥꯏꯅꯤꯡꯉꯥꯏ ꯂꯩꯇꯔꯦ ꯫ ꯌꯦꯡꯕꯗ ꯑꯇꯩꯁꯤꯡꯁꯤꯅ ꯀꯩꯅꯣ ꯇꯧꯔꯦꯗꯅ
ꯍꯥꯏꯗꯤ ꯃꯤꯔꯣꯜ ꯊꯣꯡꯗꯦ ꯍꯥꯏꯔꯁꯨ ꯫
ꯍꯣꯏ ꯍꯣꯏ ꯍꯣꯏ
ꯃꯤ ꯑꯗꯨꯃꯥꯏꯅ ꯃꯥꯏ ꯊꯣꯛꯄ ꯑꯃ ꯂꯩ ꯃꯆꯥꯁꯤꯡꯁꯨ ꯑꯝꯇ ꯊꯣꯛꯇꯦ ꯀꯩꯅꯣ ꯫
ꯑꯗꯨꯅꯕꯨ ꯍꯦꯟꯅ ꯐꯩ ꯏꯕꯦꯝꯃꯥ
ꯅꯍꯥꯟꯗꯤ ꯍꯧꯖꯤꯛꯀꯤ ꯗꯨꯀꯥꯟ ꯃꯄꯨꯒꯤ ꯃꯆꯥꯁꯤꯡꯅꯦ ꯅꯥꯀꯟꯒꯤ ꯁꯤꯡ ꯌꯣꯟꯕꯒꯤ ꯃꯆꯥꯁꯤꯡꯅꯦ ꯄꯨꯂꯞ ꯉꯥꯡꯅꯩ ꯍꯥꯏꯕ꯭ꯔꯥ ꯀꯩꯅꯣꯝ ꯍꯥꯏ ꯫
ꯑꯣ ꯇꯧꯔꯝꯃꯅꯤ ꯇꯧꯔꯝꯃꯅꯤ ꯑꯩꯈꯣꯏꯒ ꯊꯣꯛꯄꯒꯁꯦ ꯉꯪꯅꯔꯝꯗꯨ ꯏꯕꯦꯝꯃ ꯫
ꯍꯥꯏꯗꯤ ꯂꯣꯏꯅ ꯑꯩꯈꯣꯏꯒꯤ ꯊꯕꯛ ꯇꯧꯕꯤꯗꯨꯒ ꯃꯃꯥ ꯃꯆꯥꯗꯨ ꯌꯥꯎꯔꯒ
ꯑꯣ ꯃꯌꯥꯝꯒꯤ ꯂꯩꯀꯥꯏꯒꯤ ꯆꯤꯇ꯭ꯔ ꯀꯨꯞꯇ꯭ꯔ ꯌꯦꯡꯁꯤꯜꯂꯒ ꯎꯝ ꯂꯩꯔꯝꯅꯤ ꯂꯩꯔꯝꯅꯤ ꯉꯥꯡꯅꯔꯝꯗꯣꯏꯅꯤ ꯏꯕꯦꯝꯃ ꯃꯈꯣꯏꯒꯁꯦ ꯂꯣꯏ ꯌꯧꯔꯝꯗ꯭ꯔꯤꯅꯤ ꯑꯗꯨ ꯃꯔꯛꯇꯨꯗ꯫ ꯑꯩꯈꯣꯏꯅꯗꯤ ꯃꯣꯏꯁꯦ ꯏꯅꯦꯅꯤ ꯏꯟꯗꯣꯟꯅꯤ ꯏꯆꯦꯅꯤ ꯑꯗꯨꯅꯤ ꯏꯅꯥꯎꯅꯤꯅꯦ ꯐꯅ ꯈꯟꯗꯣꯛꯎꯕ ꯏꯃꯥꯟꯅꯕꯤꯁꯤꯡꯅꯦꯅ ꯐꯅ ꯈꯟꯕꯒ ꯌꯥꯄꯣꯟꯇꯤ ꯕꯦꯝꯃ ꯃꯣꯏꯁꯦ ꯀꯩꯅꯣꯝꯅꯦ ꯍꯥꯏꯗꯤ ꯆꯥꯛ ꯆꯥꯛ ꯍꯟꯒꯤ ꯇꯥꯏꯞꯇ ꯑꯩꯈꯣꯏꯒꯤ ꯀꯩꯅꯣ ꯇꯧꯔꯀꯥꯟꯗ ꯆꯤꯛꯄ ꯃꯤ ꯉꯥꯛꯇꯅꯤ ꯈꯪꯉꯕ꯭ꯔꯥ
ꯈꯪꯈ꯭ꯔꯕꯅꯦ ꯍꯥꯏꯕꯅ ꯅꯣꯛꯂꯤ ꯅꯣꯛꯂꯤ ꯇꯧꯁꯤꯟꯅꯔꯀꯥꯟꯗ ꯌꯥꯝ ꯍꯩꯕꯅꯦ ꯍꯥꯏꯕ ꯃꯣꯏꯁꯦ
ꯎꯝ
ꯇꯜꯂꯕꯅꯦ ꯃꯣꯏꯒ ꯄꯨꯟꯗꯨꯕ ꯑꯩꯈꯣꯏꯒꯤ ꯑꯥꯗ ꯀꯩꯅꯣ ꯇꯧꯕ ꯏꯕꯦꯝ ꯑꯃ
ꯎꯝ
ꯃꯁꯛ ꯐꯖ ꯊꯕꯛ ꯇꯧꯕꯤ ꯃꯁꯛ ꯐꯖꯕꯤꯗꯨꯗꯤ ꯄꯥꯎꯕꯥꯎ ꯐꯥꯎꯅꯗ꯭ꯔꯦ ꯑꯩꯈꯣꯏ
ꯀꯔꯝꯕ ꯃꯁꯨ ꯄꯨꯁꯨꯨꯒ ꯍꯥꯏꯗꯤ
ꯑꯋꯥꯡꯂꯣꯝꯒꯤꯗꯣ ꯅꯣꯏ ꯅꯀꯂꯣꯝ ꯑꯋꯥꯡꯂꯣꯝꯒꯤ
ꯑꯣ ꯑꯣ ꯑꯣ
ꯑꯥꯗ ꯂꯝꯗꯝ ꯇꯥꯝꯂꯕ ꯃꯐꯝꯗ ꯊꯕꯛ ꯇꯧꯈꯤꯕꯗꯣ
ꯎꯝ
ꯃꯥꯥꯟ ꯊꯣꯛꯄꯅꯤ ꯃꯥ ꯂꯩꯔꯤꯁꯤꯗ ꯍꯧꯖꯤꯛ
ꯎꯝ
ꯅꯣꯛꯀꯅꯨ ꯊꯕꯛ ꯇꯧꯔꯦ ꯁꯤꯅꯤ ꯃꯥ ꯈꯜꯂꯤꯁꯤꯁꯨ ꯃꯥꯁꯨ